ꯍꯜꯂꯣ꯫
ꯍꯂꯣ꯫
ꯍꯜꯂꫭ ꯇꯥꯔꯔꯕꯣ꯫
ꯇꯥꯏꯌꯦ꯫
ꯀꯩꯗꯧꯔꯃꯤꯅꯣ꯫
ꯑꯗꯨꯝ ꯆꯥꯛ ꯊꯣꯛꯄꯒꯤ ꯐꯝꯃꯝꯃꯤꯌꯦ ꯅꯪꯗꯤ꯫
ꯀꯃꯥꯏ ꯀꯃꯥꯏ ꯇꯧꯔꯤꯒꯦ ꯍꯧꯖꯤꯛꯁꯤꯕꯨ ꯅꯨꯡꯉꯥꯏꯔꯤꯕꯣ꯫
ꯈꯪꯗꯦꯗ ꯄꯥꯡꯒꯩ ꯃꯔꯩꯔꯤ ꯍꯥꯏꯗꯨꯅꯤꯗ꯫
ꯑꯩꯁꯦ ꯑꯩꯈꯣꯏꯁꯦ ꯎꯅꯗꯕꯁꯨ ꯀꯨꯏꯔꯦ ꯀꯩꯅꯣꯝꯃ ꯍꯧꯗꯣꯛꯀꯩꯅ ꯇꯧꯔꯝꯕꯅꯤꯅꯦ ꯑꯩꯈꯣꯏꯗꯣ ꯑ ꯀꯣꯏꯕꯁꯨ ꯆꯠꯂꯨꯁꯤꯗꯅ ꯂꯣꯛꯇꯥꯛ ꯇꯔꯥ ꯀꯗꯥꯥꯏꯗꯅꯣꯃ ꯀꯨꯏꯔꯦ ꯀꫭꯏꯕ ꯆꯠꯇꯕ꯫
ꯌꯥꯏꯅꯦ ꯑꯩꯁꯨ ꯆꯠꯅꯤꯡꯗꯅ ꯂꯩꯔꯝꯃꯤꯅꯤꯅꯦ ꯀꯝ ꯀꯥꯟꯗ ꯆꯠꯁꯦ ꯍꯥꯏꯅꯣ ꯀꯅꯥ ꯀꯅꯥꯅꯣ꯫
ꯈꯪꯗꯦ ꯑꯩꯈꯣꯏ ꯑꯩꯈꯣꯏ ꯄꯥꯔꯇꯤꯈꯩꯗꯣ ꯀꯅꯥ ꯀꯅꯥꯅꯣ ꯅꯪꯅ꯫ ꯑꯩꯁꯨ ꯈꯔ ꯍꯥꯏꯔꯒꯦ ꯅꯪꯁꯨ ꯈꯔ ꯍꯥꯏꯌꯣ ꯍꯧꯖꯤꯛꯇꯨ ꯃꯐꯝ ꯑꯅꯧ ꯑꯅꯧꯕꯅꯦ ꯀꯣꯏꯕ ꯂꯥꯡꯕꯝ ꯌꯥꯝ ꯂꯩꯔꯦꯕꯀꯣ ꯑꯩꯈꯣꯏꯁꯦ ꯆꯠꯄ ꯐꯪꯗ ꯂꯩꯔꯤꯅꯦ ꯇꯧꯔꯤꯁꯦ ꯄꯨꯟꯁꯨ ꯄꯨꯟꯗ꯭ꯔꯦ ꯑꯗꯨꯅ꯫ ꯑꯗꫭ ꯑꯩꯈꯣꯏ ꯄꯨꯟꯗꯕꯁꯨ ꯀꯨꯏꯔꯦ ꯑꯗꯨ ꯄꯨꯟꯕ ꯑꯣꯏꯅ ꯇꯧꯁꯦꯅ ꯍꯥꯏꯒꯦ ꯇꯧꯕ꯫
ꯌꯥꯏꯌꯦ ꯌꯥꯏꯌꯦ ꯉꯍꯥꯟꯋꯥꯏ ꯄꯨꯜꯂꯤꯀꯥꯟꯗꯨꯅꯅꯦ ꯃꯐꯝꯅꯦ ꯀꯥꯏꯅ ꯌꯥꯝ ꯂꯩꯇꯦ ꯍꯧꯖꯤꯛꯁꯤꯅꯅꯦ ꯁꯦꯝꯒꯠꯅꯔꯛꯈꯤꯕꯁꯤꯅ ꯄꯨꯡꯂꯩꯗ ꯂꯩ ꯑꯗꯣ ꯂꯣꯛꯇꯥꯛ ꯂꯣꯝꯗꯁꯨ ꯌꯥꯏꯕꯨꯗꯤ ꯌꯥꯕꯨꯗꯤ ꯌꯥꯏꯌꯦ ꯑꯗꯣ ꯑꯅꯧꯕ ꯃꯐꯝ ꯈꯔꯗꯁꯨ ꯁꯨꯝ ꯆꯠꯂꯨꯁꯤꯗꯅ ꯂꯣꯛꯇꯥꯛꯇꯨꯗꯤ ꯍꯥꯟꯅ꯫ ꯆꯠꯂꯦꯗꯅ꯫
ꯀꯩ ꯍꯥꯏꯕ꯫
ꯂꯣꯛꯇꯥꯛꯇꯨꯗꯤ ꯍꯥꯟꯅ ꯑꯩꯈꯣꯏꯁꯨ ꯆꯠꯂꯨꯔꯦꯗꯅ ꯑꯗꯨꯗꯨꯅ ꯑꯅꯧꯕ ꯃꯐꯝꯒꯨꯝꯕꯒ ꯈꯪꯉꯗꯤ ꯆꯠꯇ꯭ꯔꯤꯕ ꯑꯅꯧꯕ ꯃꯐꯝꯗ ꯆꯠꯁꯤꯔꯥ ꯍꯥꯏꯕꯅꯤꯗ꯫
ꯍꯣꯏ ꯌꯥꯏꯌꯦ ꯑꯗꯨꯁꯨ ꯅꯪ ꯀꯩꯀꯩ ꯈꯪꯒꯦ ꯈꯔ ꯍꯥꯏꯔꯛꯎꯅꯦ ꯑꯗꯨꯗꯤ ꯆꯠꯁꯦ ꯌꯥꯏꯌꯦ ꯑꯩꯗꯤ ꯑꯅꯧꯕ ꯆꯠꯅꯤꯡꯉꯤꯅꯦ ꯍꯥꯏꯗꯤ ꯂꯣꯛꯇꯥꯛꯅ ꯁꯨꯝ ꯀꯃꯟ ꯑꯣꯏꯔꯤꯁꯨ ꯃꯤ ꯑꯃꯁꯨ ꯑꯃꯁꯨ ꯄꯥꯎꯆꯠꯇ ꯆꯠꯂꯤꯗꯅ ꯑꯗꯣ ꯑꯩꯈꯣꯏꯗꯣ ꯈꯪꯗꯕꯅꯤꯅ ꯁꯨꯝ ꯑꯃꯗꯕꯨ ꯆꯠꯂꯗꯤꯅ꯫ ꯍꯥꯏꯕꯩ ꯋꯥꯅꯤꯗ ꯅꯪ ꯈꯪꯉꯗꯤꯅ ꯑꯈꯪꯕꯗ ꯑꯗꯨꯝ ꯍꯥꯏꯔꯛꯑꯣ ꯆꯪꯁꯤ꯫
ꯑꯩꯁꯨ ꯐꯖꯅꯗꯤ ꯈꯪꯗꯦꯅꯦ ꯍꯟꯗꯛ ꯚꯤꯗꯤꯑꯣꯗꯒꯗꯤ ꯈꯔ ꯐꯖ ꯐꯖꯕ ꯃꯌꯥꯝ ꯊꯦꯡꯅꯈꯤꯕꯅꯤꯅꯦ ꯑꯗꯨꯝ ꯃꯃꯤꯡꯗꯣ ꯑꯩꯅ ꯀꯣꯟꯅ ꯍꯥꯏꯅꯔꯁꯨꯅꯅꯦ ꯁꯦꯞ ꯇꯧꯁꯜꯂꯒꯗꯤ ꯊꯝꯈꯤꯕꯅꯦ ꯑꯗꯨ ꯑꯗꯨꯝ ꯌꯦꯡꯉꯒ ꯇꯧꯕꯗꯤ ꯌꯥꯅꯤ ꯑꯗꯨꯝ ꯑꯅꯛ꯫ ꯄꯗ ꯈꯔ ꯑꯩꯈꯣꯏ ꯒꯥꯔꯤꯅꯒ ꯇꯧꯔꯒ ꯑꯗꯨꯝ ꯆꯠꯄ ꯌꯥꯗꯧꯕ ꯃꯐꯝ ꯂꯩꯕꯅꯦꯕ ꯑꯗꯨꯗ ꯇꯧꯔꯒ ꯅꫭꯡꯃ ꯇꯥꯟꯅꯔꯒ ꯆꯠꯁꯤꯅꯦ ꯍꯧꯔꯦꯟ ꯑꯩ ꯑꯗꯨꯝ ꯊꯥꯔꯛꯀꯦ ꯚꯤꯗꯤꯑꯣꯗꯣ ꯑꯩ ꯀꯔꯥꯏ ꯀꯔꯥꯏ ꯖꯒꯥꯅꯣꯗꯤ ꯑꯃꯀ ꯅꯤꯡꯁꯤꯡꯗ꯭ꯔꯦ ꯀꯥꯎꯔꯦ ꯍꯛꯇꯤ ꯂꯣꯏ ꯅꯛꯈꯤꯕꯅꯤ꯫
ꯍꯣꯏ ꯍꯣꯏ ꯌꯥꯏꯌꯦ ꯌꯥꯏꯌꯦ ꯊꯥꯔꯛꯑꯣ ꯌꯦꯡꯁꯦ ꯑꯩꯁꯨ ꯀꯔꯥꯏ ꯀꯔꯥꯏꯗ ꯀꯩ ꯂꯩꯕꯅꯣꯗꯣ ꯈꯔ ꯊꯤꯔꯒ ꯌꯦꯡꯉꯛꯀꯦ ꯍꯥꯏꯔꯛꯀꯦ ꯑꯗꯒꯤ ꯃꯣꯏ ꯑꯇꯩ ꯑꯩꯈꯣꯏ ꯏꯃꯥꯟꯅꯕꯤꯈꯩꯗꯁꯨ ꯃꯣꯏ ꯀꯔꯥꯏ ꯀꯔꯥꯏꯗ ꯈꯪꯕ ꯂꯩꯕꯅꯣꯗꯣ ꯍꯪꯉꯁꯦ ꯑꯗꯨꯒ꯫ ꯑ ꯑꯩꯈꯣꯏꯗꯣ ꯆꯠꯅꯕ ꯄ꯭ꯂꯥꯟ ꯑꯃꯇ ꯇꯧꯁꯦꯕ꯫
ꯍꯣꯏ ꯌꯥꯏꯌꯦ ꯍꯥꯏꯒꯨꯝꯗꯅ ꯀꯨꯏꯔꯤ ꯀꯨꯏꯔꯦ ꯄꯨꯜꯂꯛꯇ꯭ꯔꯤꯁꯦ ꯅꯍꯥꯟꯋꯥꯏꯅ ꯌꯦꯡꯉꯨꯅꯦ ꯑꯩꯈꯣꯏꯅ ꯄꯨꯟꯅ ꯂꯩꯃꯤꯀꯥꯟꯗꯨꯗꯗꯤ ꯆꯠꯄ ꯌꯥꯕ ꯃꯐꯝꯁꯦ ꯑꯅꯛꯄꯗꯨꯗ ꯌꯥꯝ ꯂꯩꯇꯕꯅꯦ ꯍꯥꯏꯕ ꯍꯧꯖꯤꯛꯁꯤꯅ ꯀꯔꯤꯅꯣ ꯑꯩꯈꯣꯏ ꯆꯠꯈ꯭ꯔ ꯆꯠꯈ꯭ꯔꯀꯥꯟꯗ ꯃꯐꯝꯁꯤꯡꯁꯤꯁꯨ꯫ ꯐꯤꯕꯝꯕꯨ ꯀꯩꯋꯣ ꯂꯣꯏꯅ ꯐꯖꯅ ꯁꯦꯝꯒꯠꯂꯛꯄ ꯉꯥꯛꯇ ꯑꯣꯏꯅ ꯍꯦꯛ ꯇꯧꯔꯗꯅ ꯗꯥꯎꯁꯦ ꯈꯪꯗꯦ ꯌꯥꯔꯤꯔꯥ ꯌꯥꯗ꯭ꯔꯤꯔ ꯑꯃꯗꯤ ꯇꯧꯔꯦ꯫
ꯗꯨꯅꯦ ꯗꯥꯎꯁꯤ ꯏꯌꯥ ꯌꯥꯗꯦꯅꯦ ꯑꯩꯈꯣꯏꯁꯦ
ꯀꯩꯗꯧꯔꯝꯃꯤꯅꯣ ꯅꯪꯕꯨ ꯍꯧꯖꯤꯛꯄꯣ꯫
ꯑꯩꯩꯔꫭ ꯑꯩꯁꯨ ꯆꯥꯛ ꯆꯥ ꯇꯣꯛꯇꯉꯥꯏꯔꯝꯃꯤ ꯄꯣꯊꯥꯔꯝꯕꯅꯤ ꯁꯨꯝ ꯍꯪꯆꯤꯠ ꯂꯥꯡꯂꯝꯕꯅꯦ ꯍꯧꯖꯤꯛ ꯃꯇꯝꯁꯦ ꯌꯥꯝ ꯁꯥꯔꯕꯅꯤꯅꯦ ꯅꯨꯡꯗꯥꯡ ꯋꯥꯏꯔꯝ ꯃꯌꯥꯝ ꯁꯥꯒꯠꯂꯛꯄꯁꯤ ꯏꯃꯨꯡꯗꯗꯤ ꯂꯩ ꯉꯝꯗ꯭ꯔꯕꯅꯦꯕ ꯑꯗꯨꯅꯅꯦ ꯃꯥꯄꯅ ꯊꫭꯛꯂ ꯊꫭꯛꯂ꯫ ꯒꯅꯦ ꯄꫭꯊꯥꯔ ꯂꯩꯔꯤꯁꯤ꯫
ꯑꯗꯨꯅꯦ ꯍꯧꯖꯤꯛꯀꯥꯟꯒꯤ ꯈꯨꯠꯁꯥꯁꯤꯕꯨ ꯀꯔꯤ ꯈꯨꯁꯥꯅꯣ ꯇꯝꯕ ꯉꯝꯗꯦꯅꯦ ꯃ ꯌꯦꯡ ꯃꯨꯠꯈ꯭ꯔꯦ ꯍꯥꯏꯅꯩꯀꯥꯟꯁꯤꯗ ꯁꯥꯟꯅꯕꯔꯣꯝ ꯁꯥꯕꯅꯦ꯫
ꯑꯗꯨꯅꯦ꯫ ꯑꯁ ꯅꯣꯏꯗꯤ ꯂꯧꯕꯨꯛ ꯂꯧ ꯀꯩꯀꯩꯗꯤ ꯀꯌꯥꯝ ꯀꯩꯅꯣ ꯇꯧꯔꯒꯦ ꯅꯨꯡꯄꯥ ꯍꯣꯏ ꯂꯧ ꯁꯨꯕ ꯆꯠꯂꯤꯕꯣ ꯂꯧ ꯀꯩꯀꯩ ꯊꯥꯕ ꯌꯥꯕꯣ ꯏꯁꯤꯡꯗꯣ ꯐꯖꯅ ꯂꯩꯔꯃꯣ꯫
ꯂꯩꯇ꯭ꯔꯤꯗ ꯅꯣꯡꯅꯦꯅ ꯑꯗꯨꯝ ꯃꯑꯣꯡ ꯃꯥꯜꯍꯟ ꯃꯥꯜꯍꯜꯂꯒ ꯇꯣꯛꯄ ꯉꯥꯛꯇ ꯑꯗꯨꯝ ꯑꯅꯛꯄ ꯀꯩꯗꯣ ꯁꯝꯄꯣꯠꯀ ꯈꯣꯏꯅꯕꯕꯨꯗꯤ ꯈꯔ ꯌꯥꯎꯈ꯭ꯔꯕꯅꯦ ꯑꯗꯣ ꯑꯩꯈꯣꯏꯒꯤꯗꯤ ꯀꯩꯅꯣꯝꯇ ꯊꯣꯏꯗꯣꯛꯄꯗꯤ ꯁꯦꯝꯗ꯭ꯔꯤꯌꯦ ꯑꯗꯨ ꯃꯁꯥꯁꯨ ꯍꯟꯗꯛꯇꯣ ꯁꯥꯒ ꯀꯩꯅꯣ ꯇꯧꯕ ꯅꯠꯇ꯭ꯔꯒ ꯀꯥꯡꯒꯨꯝꯕ ꯂꯣꯏꯕ ꯃꯇꯨꯡꯗꯣ ꯑꯗꯨꯗ ꯑꯣꯏꯅ ꯇꯧ ꯍꯧꯅꯗꯧꯕ ꯃꯥꯜꯂꯦ ꯇꯧꯕ ꯈꯣꯠꯄ ꯅꯣꯏꯒꯤꯗꯤ ꯀꯃꯥꯏ ꯀꯃꯥꯏ ꯇꯧꯔꯤꯒꯦ꯫
ꯑꯩꯈꯣꯏꯁꯨ ꯆꯞ ꯃꯥꯟꯅꯩꯅꯦ ꯍꯟꯗꯛꯇꯤ ꯅꯣꯡꯁꯤ ꯏꯁꯨ ꯆꯨꯗꯦꯅꯦ ꯇꯧꯔꯤꯁꯦ ꯍꯧꯖꯤꯛꯁꯦ ꯅꯣꯡꯁꯤ ꯌꯥꯝꯅ ꯆꯨꯕ ꯌꯥꯕ ꯃꯇꯝꯅꯤ ꯂꯧ ꯑꯗꯨ ꯏꯁꯤꯡ ꯂꯩꯔꯒ ꯍꯧꯖꯤꯛꯁꯦ ꯐꯧ ꯍꯨꯟꯅꯕ ꯂꯣꯛ ꯊꯥꯅꯕ ꯀꯩꯀꯩ ꯂꯣꯏꯅ ꯁꯦꯝ ꯁꯥꯕ ꯂꯣꯏ꯫ ꯍꯧꯕ ꯌꯥ ꯃꯇꯝ ꯑꯣꯏꯔꯕꯅꯦ ꯑꯗꯨ ꯅꯣꯡꯁꯦ ꯍꯟꯗꯛ ꯆꯍꯤꯗꯤ ꯐꯖꯅ ꯆꯨꯗꯅꯦ ꯇꯧꯔꯤꯁꯦ ꯃꯊꯥ ꯁꯥꯟꯅꯑꯦ ꯑꯗꯣ ꯍꯌꯦꯡ ꯑꯃꯨꯛ ꯆꯨꯔꯛꯑꯀꯥꯟꯗꯅꯦ ꯁꯤ ꯏꯁꯤꯡꯁꯦ ꯏꯁꯤꯡꯁꯦ ꯆꯥꯎꯈ ꯑꯃꯨꯛ ꯆꯨꯔꯛꯇꯣꯏꯅꯦ ꯇꯧꯔꯤꯁꯦ ꯑꯗꯨ ꯃꯊꯥꯒ ꯁꯥꯒꯦ ꯇꯧꯋꯦ ꯑꯩꯈꯣꯏ ꯕꯥ ꯍꯣꯏꯗꯣ꯫ ꯂꯩꯕꯝ ꯈꯪꯗ꯭ꯔꯕꯅꯤ ꯃꯣꯏꯁꯨ꯫ ꯆꯞ ꯃꯥꯟꯅꯩꯅꯦ ꯅꯣꯏꯔꯣꯝꯗꯁꯨ ꯇꯧꯏ ꯆꯞ ꯃꯟꯅꯩꯗ꯫
ꯑꯗꯨꯅꯦ ꯑꯗꯨꯅꯦ ꯀꯨꯝꯁꯦ ꯀꯨꯝꯗꯥ ꯑꯃ ꯇꯧꯔꯤꯗ ꯂꯧ ꯂꯣꯛꯑꯝꯗꯥꯏ ꯏꯁꯤꯡ ꯗꯔꯀꯥꯔ ꯑꯣꯏꯕ ꯀꯥꯟꯁꯤꯗꯅ ꯏꯁꯤꯡꯁꯦ ꯐꯪꯗꯦ ꯅꯠꯇꯦ ꯂꯧ ꯊꯥꯔꯝꯗꯥꯏꯗ ꯄꯨꯕ ꯑꯗꯨꯒ ꯍꯌꯦꯡ ꯂꯣꯛꯑꯝꯗꯥꯏꯁꯤꯗꯅ ꯍꯦꯛꯇ ꯀꯔꯤꯅꯣ ꯂꯧ ꯈꯥꯎꯕ ꯂꯣꯏꯔꯒ ꯅꯣ꯫ ꯈꯔ ꯆꯨꯔꯛꯄꯒꯨꯝꯕ ꯌꯩꯔꯀꯥꯟ ꯆꯨꯔꯛꯄꯒꯨꯝꯕ ꯐꯧꯕꯁꯦ ꯃꯥꯡ ꯇꯥꯛꯇꯅꯅꯦ ꯈꯪꯗꯦ ꯇꯧꯔꯤꯁꯦ ꯐꯔꯤꯕ꯭ꯔꯥ ꯐꯠꯇ꯭ꯔꯤꯕ꯭ꯔꯥ ꯃꯇꯥꯡ ꯆꯥꯛ ꯏꯆꯥ ꯑꯃ ꯆꯥꯅꯗꯃꯤ ꯅꯨꯡꯁꯤꯁꯨ ꯏꯁꯤꯡꯅ ꯄꯥꯝꯕ ꯀꯥꯟꯗ ꯐꯪꯉꯣꯏ ꯄꯥꯝꯗ꯭ꯔꯀꯥꯟꯗꯅꯦ ꯍꯦꯛꯇ ꯂꯣꯏꯅ꯫ ꯐꯪꯅꯤ ꯈꯪꯗꯦ ꯈꯪꯗꯦ ꯇꯧꯔꯤꯁꯦ ꯀꯒ꯭ꯌꯥꯟꯃꯦꯟꯒ ꯇꯥꯐꯝꯇ ꯅꯠꯇꯦꯗ ꯈꯔ ꯂꯩꯔꯒ ꯆꯥꯅꯉꯥꯏꯐꯥꯎ ꯑꯃꯨꯛ ꯂꯩꯔꯛꯇꯕ꯭ꯔꯥ ꯈꯪꯗꯦ ꯏꯁꯤꯡꯁꯤꯅ ꯃꯇꯝ ꯅꯥꯏꯗ꯭ꯔꯗꯤ ꯀꯗꯥꯏꯗꯒꯤ꯫
ꯑꯗꯨꯅꯦ ꯑ ꯑꯩꯁꯦ ꯅꯍꯥꯅꫭꯡꯃ ꯑꯩꯈꯣꯏꯒꯤ ꯂꯧꯕꯨꯛꯇꯣ ꯑ ꯑꯃꯥ ꯃꯃꯥꯡꯗ ꯑꯩꯈꯣꯏꯒꯤ ꯈꯨꯟꯗꯨꯒꯤ ꯃꯃꯥꯡ ꯆꯠꯈꯠꯂꯒ ꯂꯩꯌꯦꯕꯀꫭ ꯑꯗꯨꯗ ꯆꯠꯂꯨꯕꯅꯦꯕ ꯑꯗꯣ ꯑꯩꯈꯣꯏ ꯂꯧꯕꯨꯛꯇꯨꯒꯤ ꯃꯅꯥꯛꯇ ꯆꯤꯡ꯫ ꯆꯤꯡꯁꯥꯡ ꯄꯔꯦꯡ ꯃꯌꯥꯝ ꯂꯩꯗꯅ ꯆꯤꯡꯗꯨꯝ ꯃꯆꯥ ꯑꯃ ꯂꯩꯍꯧꯋꯦ ꯑꯗꯨꯗꯨ ꯃꯤꯅꯅꯦ ꯄꯤꯛꯅꯤꯛꯀ ꯌꯥꯝ ꯂꯥꯛꯍꯧꯋꯦ ꯍꯥꯏꯕ ꯍꯥꯏꯗꯤ ꯃꯐꯝꯗꯣ ꯌꯥꯝꯅ ꯆꯤꯛꯑꯒ ꯀꯩ ꯍꯥꯏꯅꯤ ꯎ ꯋꯥꯗꯣ ꯐꯖꯅ ꯍꯧꯔꯒꯅꯦ ꯃꯈꯥꯗꯤ ꯏꯀꯣꯛ ꯀꯣꯛꯑꯦꯕꯀ ꯀꯣ ꯎ ꯋꯥ ꯍꯧꯖꯔꯁꯨ ꯍꯥꯏꯗꯤ ꯎꯒ ꯂꯥꯡꯉꯒꯅꯦ ꯄꯤꯛꯅꯤꯛ ꯆꯠꯄꯒꯤ ꯌꯥꯝꯅ ꯅꯨꯡꯉꯥꯏꯕ ꯃꯐꯝꯗꯨ ꯑꯗꯨ ꯑꯣꯏꯍꯧꯋꯦꯕꯀꯣ ꯑꯗꯣ ꯑꯩꯅ ꯌꯥꯝ ꯎꯔꯛꯄꯗꯁꯨ ꯃꯤ ꯈꯔ ꯑꯗꯨꯝ ꯂꯥꯛꯍꯧꯋꯦꯕ ꯑꯩꯈꯣꯏꯁꯨ ꯍꯥꯏꯗꯤ ꯑꯗꯨꯋꯥꯏꯗꯣ ꯅꯣꯏꯅ ꯇꯜꯂꯒꯗꯤ ꯈꯪꯗꯦ ꯍꯥꯏꯗꯤ ꯑꯇꯣꯞꯄ ꯆꯤꯡꯃꯤꯒꯨꯝꯕ ꯇꯥꯏꯌꯦꯕꯀꯣ ꯑꯗꯨꯅ ꯀꯩꯁꯨꯕꯨꯗꯤ ꯈꯟꯗꯧ ꯃꯥꯟꯗꯦ ꯑꯩꯕꯨꯗꯤ ꯀꯩꯁꯨ ꯈꯟꯗꯦ ꯑꯗꯨꯝ ꯆꯠꯄꯅꯤꯅ ꯑꯗꯣ ꯅꯣꯏ ꯌꯥꯔꯗꯤ ꯑꯗꯨ ꯃꯐꯝꯗꯣ ꯌꯥꯝ ꯅꯨꯡꯉꯥꯏꯗꯧ ꯃꯥꯜꯂꯤ ꯑꯩꯗꯤ ꯑꯗꯨꯗ ꯆꯠꯅꯤꯡꯉꯤꯅꯦ ꯅꯣꯏ ꯀꯩ ꯈꯟꯒꯦ
ꯌꯥꯏꯅꯦ ꯑꯗꯨꯁꯨ ꯑꯗꯨꯗ ꯑꯗꯨꯝ ꯊꯣꯡꯐꯝ ꯈꯣꯠꯐꯝ ꯆꯥꯕ ꯅꯠꯇ꯭ꯔꯣ ꯑꯗꯨꯗ ꯊꯣꯡꯉꯒ ꯅꯠꯇ꯭ꯔꯒꯅ ꯅꯣꯏꯗꯩ ꯊꯣꯡꯉꯒ ꯄꯨꯂꯞ ꯄꯨꯊꯔ ꯆꯠꯄ ꯑꯣꯏꯁꯨ ꯌꯥꯏꯑ ꯑꯗꯨꯗ ꯑꯗꯨꯝ ꯑꯆꯤꯛꯄ ꯃꯐꯝꯁꯤꯗꯤ ꯄꯥꯝꯃꯤꯁꯤ ꯃꯤꯅ ꯁꯦꯝꯒꯠꯄ ꯈꯣꯠꯀꯠꯄ ꯑꯗꯨ ꯐꯕꯨꯗꯤ ꯐꯖꯩꯌꯦꯕꯨ ꯃꯍꯧꯁꯥꯒꯤ ꯍꯥꯟꯅꯒ ꯂꯩꯖꯔꯝꯕꯁꯤꯅ ꯍꯦꯛꯇ ꯍꯦꯜꯂꯛꯏꯗꯅ ꯏꯪꯆꯤꯛꯄ ꯍꯧꯖꯤꯛ ꯅꯨꯡꯁꯥꯅꯒ ꯁꯥꯕꯅꯦ ꯍꯪꯆꯤꯠꯀ ꯂꯥꯡꯉꯒ ꯆꯥꯛ ꯐꯖꯅ ꯆꯥꯊꯣꯛꯑꯒ ꯍꯪꯆꯤꯠ ꯂꯥꯡꯉꯒ ꯂꯩꯔꯗꯤ ꯌꯥꯏꯌꯦ ꯌꯥꯏꯌꯦ ꯑꯗꯨ ꯈꯟꯅꯁꯦ ꯑꯗꯨ ꯍꯣꯔꯦꯟ ꯍꯥꯏꯅꯔꯁꯦ ꯀꯩꯅꯣ ꯇꯧꯕ ꯃꯤꯈꯩꯗꯁꯨ ꯑꯗꯣ ꯑꯩꯒꯤ ꯑꯣꯏꯅꯗꯤ ꯌꯥꯏꯌꯦ
ꯀꯃꯥꯏꯅ ꯇꯧꯁꯦ ꯑꯩ ꯑꯩꯈꯣꯏ ꯕꯕꯥꯗꯁꯨ ꯍꯪꯉꯛꯀꯦ ꯀꯃꯥꯏ ꯀꯃꯥꯏꯅ ꯇꯧꯕꯅ ꯐꯅꯤꯗ ꯑꯗꯨꯒ ꯃꯣꯏ ꯑꯇꯩꯗꯁꯨ ꯍꯥꯟꯅ ꯍꯪꯈꯤꯁꯤ ꯍꯥꯟꯅ ꯏꯕꯥꯅꯤꯅ ꯍꯦꯛꯇ ꯁꯤꯟꯖꯤꯟꯕꯁꯨ ꯅꯨꯡꯉꯥꯏꯇꯦꯕ ꯃꯣꯏꯗ ꯍꯪꯗꯅ ꯑꯗꯨꯅ ꯃꯣꯏꯒꯁꯨ ꯍꯥꯏꯐꯦꯠ ꯋꯥꯔꯤ ꯁꯥꯟꯅꯈꯤꯁꯤ ꯃꯣꯏ ꯌꯥꯅꯤꯡꯕ꯭ꯔꯣ ꯈꯣꯠꯄ꯭ꯔꯣ ꯑꯗꯨꯗꯨꯒ ꯇꯧꯁꯦꯕ
ꯌꯥꯏꯌꯦ ꯌꯥꯏꯌꯦ ꯍꯪꯉꯔꯒ ꯂꯣꯏꯔꯦ ꯑꯗꯨꯝ ꯌꯥꯔꯛꯄꯁꯨ ꯌꯥꯏꯗ ꯃꯣꯏꯁꯨ ꯆꯠꯅꯗꯕ ꯈꯣꯠꯅꯗꯕ ꯄꯨꯟꯗꯕꯗꯣ ꯀꯨꯏꯔꯕꯅꯤꯅꯅꯦ ꯂꯣꯏꯅ ꯑꯗꯨꯝ ꯍꯔꯥꯎ ꯍꯔꯥꯎ ꯌꯥꯅꯔꯛꯀꯅꯤꯗ ꯍꯧꯖꯤꯛꯀꯥꯟꯗꯣ ꯆꯠꯅꯤꯡꯕ ꯈꯣꯠꯅꯤꯡꯕ ꯃꯇꯝꯕ ꯅꯨꯡꯁꯥꯒ ꯁꯥꯔꯁꯤꯗ ꯌꯨꯝꯗ ꯁꯨꯝ ꯂꯩꯁꯜꯂꯁꯨ ꯏꯄꯠ ꯄꯠꯊꯔꯒ ꯈꯪꯗꯦ ꯏꯁꯣꯟ ꯁꯣꯟꯗꯣꯏꯅꯤ ꯈꯔ ꯆꯠꯊꯣꯛꯑꯒꯗꯤ ꯑꯗꯨꯃꯥꯏꯅ ꯅꯨꯡꯁꯤꯠꯀ ꯈꯔ ꯆꯥꯔꯒ ꯍꯪꯆꯤꯠ ꯈꯔ ꯂꯥꯡꯉꯒ ꯈꯔ ꯂꯥꯡꯊꯣꯛꯑꯒꯗꯤ ꯅꯨꯡꯉꯥꯏꯗꯧꯕ ꯃꯇꯝꯅꯤ ꯍꯧꯖꯤꯛꯁꯤ
ꯑꯆꯤꯛꯄ ꯃꯐꯝꯗ ꯆꯠꯂꯗꯤ ꯑꯩꯈꯣꯏꯅ ꯉꯥꯡꯅꯤꯡꯕ ꯆꯠꯅꯤꯡꯕ ꯂꯥꯡꯅꯤꯡꯕꯗꯣ ꯂꯥꯡꯉꯔꯦꯗꯅ ꯑꯗꯨꯅꯅꯦ ꯑꯩꯁꯨ ꯈꯔ ꯆꯤꯛꯄ ꯑꯗꯨꯒꯨꯝꯕ ꯃꯐꯝ ꯇꯥꯡꯕ ꯌꯥ ꯑꯗꯨ ꯌꯥꯝ ꯊꯥꯞꯅꯗꯤ ꯆꯠꯂꯗꯤ ꯑꯩꯈꯣꯏꯗꯣ ꯑꯃꯨꯛ ꯁꯦꯐ ꯑꯣꯏꯗꯦꯗꯅ ꯑꯗꯨꯅ ꯍꯧꯖꯤꯛꯀꯥꯟꯗꯤ ꯃꯇꯝꯁꯨ ꯐꯠꯇꯕ ꯅ ꯌꯥꯝ ꯂꯥꯞꯄꯁꯨ ꯆꯠꯅꯤꯡꯗꯕ ꯑꯩꯈꯣꯏꯅ ꯆꯠꯇꯣꯏꯔꯤꯕ ꯃꯐꯝꯗꯨꯗꯤ ꯃꯤꯅꯁꯨ ꯑꯗꯨꯝ ꯃꯤꯗꯣ ꯌꯥꯝ ꯅꯟꯅ ꯇꯥꯔꯁꯨ ꯃꯤ ꯑꯗꯨꯝ ꯎꯕ ꯃꯐꯝꯅꯦ ꯃꯅꯥꯛ ꯅꯛꯄꯗ ꯑꯇꯣꯞꯄ ꯈꯨꯟ ꯇꯥꯕꯅꯤꯅꯅꯦꯀꯣ ꯀꯩꯁꯨ ꯀꯤꯅꯤꯡꯉꯥꯏ ꯑꯣꯏꯗꯦꯕ ꯑꯗꯨꯒꯤ ꯁꯨꯝ ꯍꯥꯏꯕꯅꯦ ꯑꯩꯅ ꯑꯗꯨ ꯑꯗꯨꯝ ꯈꯟꯅꯁꯦ ꯑꯩꯈꯣꯏ ꯃꯌꯥꯝ ꯄꯥꯎ ꯐꯥꯎꯅꯔꯒ ꯀꯔꯤꯅ ꯐꯒꯗꯒꯦ ꯍꯥꯏꯗꯣ
ꯌꯥꯏ ꯌꯥꯏ ꯍꯣꯔꯦꯟ ꯐꯥꯎꯅꯔꯒ ꯑꯗꯨꯗꯨꯃ ꯃꯀꯣꯛꯇ ꯍꯦꯛꯇ ꯄꯨꯊꯣꯛꯑꯁꯤ ꯃꯣꯏꯅꯦꯛ ꯍꯥꯏꯔꯛꯄ ꯃꯣꯏꯁꯨ ꯍꯥꯏꯕꯩ ꯋꯥꯅꯤ ꯆꯠꯐꯝ ꯀꯣꯠꯐꯝꯁꯦ ꯄꯅꯩꯗꯗꯤ ꯂꯩ ꯑꯗꯨ ꯑꯣꯏꯔꯁꯨ ꯍꯦꯛꯇ ꯆꯠꯁꯦꯟꯅꯒ ꯇꯧꯔꯗꯤ ꯍꯦꯛꯇ ꯈꯪꯗꯕꯅꯦꯕ ꯑꯗꯨꯗꯨꯅ ꯑꯗꯨꯝ ꯁꯤꯗ ꯌꯥꯕ꯭ꯔꯥ ꯁꯨꯃꯥꯏ ꯁꯨꯃꯥꯏꯅ ꯇꯧꯋꯤ ꯅꯪꯅ ꯅꯪꯅ ꯅꯣꯏ ꯏꯕꯥꯗ ꯍꯥꯟꯅ ꯐꯖꯅ ꯍꯥꯡꯇꯣꯛꯑꯣ ꯑꯗꯨꯗꯨꯒ ꯁꯨꯃꯥꯏ ꯁꯨꯃꯥꯏꯅ ꯇꯧꯕꯅꯤ ꯑꯗꯣ ꯈꯪꯉ ꯃꯇꯨꯡꯗꯅꯦ ꯑꯣꯏꯅ ꯄꯨꯂꯞ ꯍꯥꯏꯔꯁꯦ ꯑꯗꯨꯗꯨꯅ ꯐꯩꯗꯅ ꯑꯗꯨꯃꯥꯏꯅ ꯑꯣꯏꯅ ꯇꯧꯁꯤ
ꯍꯣꯏ ꯌꯥꯏꯌꯦ ꯑꯩꯁꯨ ꯍꯥꯡꯗꯣꯔꯛꯀꯦ ꯑꯗꯨꯒ ꯑꯩꯅ ꯈꯟꯕꯗ ꯑꯩꯈꯣꯏꯗꯣ ꯆꯥꯛ ꯑꯥꯗ ꯊꯣꯡꯕꯗꯤꯅꯦ ꯑꯩꯈꯣꯏꯗꯣ ꯅꯨꯡꯉꯥꯏꯗꯧ ꯃꯥꯟꯗꯦꯕ ꯍꯥꯏꯗꯤ ꯀꯣꯟꯁꯨ ꯀꯣꯔꯐꯨꯒꯨꯝꯗ ꯊꯣꯡꯗꯧ ꯃꯥꯟꯗꯦ ꯑꯩꯈꯣꯏ ꯅꯨꯄꯤ ꯉꯥꯛꯇ ꯆꯥꯗꯣꯏꯅꯤꯅꯀꯣ ꯊꯥꯡꯗꯣꯛ ꯊꯥꯡꯖꯤꯟ ꯍꯥꯏꯕ ꯑꯃꯁꯨ ꯂꯩ ꯑꯗꯨꯅꯦ ꯑꯩꯈꯣꯏ ꯌꯨꯝꯗꯩꯕꯨ ꯑꯣꯏꯔꯁꯨ ꯅꯠꯇ꯭ꯔꯒ ꯑꯩꯈꯣꯏ ꯌꯨꯝꯗꯩ ꯈꯔ ꯇꯧꯔꯒ ꯀꯅꯥ ꯀꯅꯥꯅꯣ ꯅꯣꯏ ꯃꯌꯥꯝ ꯈꯔꯅ ꯍꯥꯏꯗꯤ ꯑꯃꯅ ꯑꯃ ꯇꯧꯁꯜꯂꯛꯄ ꯑꯃꯅ ꯑꯃ ꯇꯧꯁꯜꯂꯛꯄ ꯑꯗꯨꯃꯥꯏꯅ ꯇꯧꯔꯗꯤ ꯍꯦꯟꯅ ꯀꯣꯝꯗꯧ ꯃꯥꯜꯂꯦ ꯍꯥꯏꯗꯤ ꯃꯇꯝꯁꯨ ꯆꯪ ꯅꯠꯇ꯭ꯔꯗꯅ ꯑꯗꯨꯗꯤ ꯉꯟ ꯇꯥꯟ ꯆꯠꯂꯒ ꯑꯗꯨꯝ ꯃꯈꯣꯏꯗꯣ ꯍꯥꯟꯅ ꯋꯥꯔꯤ ꯁꯥꯟꯅꯔꯒꯨꯝꯔꯁꯨ ꯀꯩ ꯀꯩꯒꯨꯝ ꯇꯧꯔꯁꯨ ꯑꯗꯨꯝ ꯅꯨꯡꯉꯥꯏꯅ ꯂꯩꯕ ꯌꯥꯅꯤ ꯑꯗꯨꯨꯃꯥꯏꯅ ꯇꯧꯁꯦ ꯌꯥꯗ꯭ꯔꯣ
ꯌꯥꯏꯑ ꯑꯗꯨꯁꯨ ꯑꯉꯝ ꯑꯉꯝꯕ ꯑꯃꯅ ꯁꯤ ꯊꯣꯡꯕ ꯑꯃꯅ ꯁꯤ ꯊꯣꯡꯕ ꯁꯤ ꯄꯨꯔꯛꯄꯗꯣ ꯄꯥꯊꯣꯛꯅꯔꯒ ꯍꯦꯛꯇꯠ ꯇꯧꯔꯁꯦ ꯑꯗꯣ ꯑꯗꯣ ꯂꯥꯗꯅ ꯀꯩꯅꯣꯝꯃ ꯆꯥꯔ ꯂꯣꯏꯔꯦ ꯑꯗꯨꯝ ꯆꯥꯊꯣꯛꯄꯗꯨ ꯂꯣꯏꯔꯒ ꯂꯥꯡꯕ ꯌꯥꯔꯦꯗꯅ ꯑꯗꯨ ꯑꯣꯏꯇꯥꯔꯗꯤ
ꯍꯣꯏ ꯍꯣꯏ ꯑꯗꯨꯃꯥꯏꯅ ꯇꯧꯔꯁ ꯑꯩ ꯑꯩꯈꯣꯏ ꯏꯄꯥꯒꯗꯤ ꯐꯖꯉꯥꯏꯦ ꯅꯪꯁꯨ ꯈ ꯄꯥꯎ ꯐꯥꯎꯅꯔꯣ ꯑꯩꯁꯨ ꯐꯥꯎꯅꯔꯒꯦ ꯑꯃꯨꯛꯀ ꯀꯣꯟꯅ ꯄꯥꯎ ꯐꯥꯎꯅꯔꯁꯤꯀꯣ
ꯍꯣꯏ ꯍꯣꯏ